ꯍꯂꯣ ꯇꯥꯖꯔꯦ ꯇꯥꯖꯔꯦ ꯁꯣꯝꯅ ꯇꯥꯕꯤꯔꯕꯣ ꯅꯠꯇ꯭ꯔꯣ
ꯇꯥꯛꯂꯕꯣꯁ
ꯇꯥꯖꯔꯦ ꯍꯥꯏꯕꯅꯦꯍꯦ ꯃꯁꯤ ꯇꯥꯗ꯭ꯔꯥ ꯈꯪꯗꯦ ꯇꯥꯗ꯭ꯔꯣ
ꯇꯞ ꯇꯞꯄꯤ ꯅꯪꯨ ꯍꯧꯖꯤꯛ ꯇꯥꯔꯦ
ꯅꯪꯒꯤ ꯏꯌꯥꯔꯄꯤꯁꯇꯣ ꯁꯨꯃꯥꯏꯅ ꯇꯧꯁꯦ ꯑꯩ ꯑꯩ ꯋꯥ ꯍꯥꯏꯒꯦ ꯅꯪꯒꯤ ꯏꯌꯥꯔꯄꯤꯁꯇꯣ ꯂꯧꯊꯣꯛꯑꯕ ꯈꯪꯉꯕ ꯀ
ꯑꯥ
ꯅꯪꯒꯤ ꯏꯌꯥꯔꯄꯤꯤꯁꯇꯣ ꯂꯧꯊꯣꯛꯑꯣ ꯑꯗꯨꯒ ꯑꯃꯨꯛ ꯁꯝꯃꯣ ꯍꯥꯏꯕ ꯑꯗꯨꯑꯣꯏꯗꯤ ꯀꯟꯅ ꯇꯥꯔꯛꯀꯅꯤ ꯇꯧꯕꯅꯦ ꯏꯌꯥꯔ ꯄꯁ ꯍꯥꯞꯄ ꯌꯥꯎꯅꯕꯤ
ꯇꯥꯔꯦ ꯍꯧꯖꯤꯇꯥꯥꯔꯦ
ꯍꯧꯖꯤꯛ ꯇꯥꯕꯗꯣ ꯑꯗꯣ ꯏꯔ ꯄꯁꯇꯣ ꯑꯃꯨꯛ ꯂꯧꯣꯛꯑ ꯑꯃꯨꯛ ꯍꯥꯞꯄꯣꯕ ꯑꯗꯨ ꯅꯠꯇ꯭ꯔꯗꯤ ꯑꯃ ꯏꯌꯥꯔꯄꯤꯁ ꯍꯥꯞꯄ ꯑꯗꯨꯝ ꯂꯩꯔꯀꯥꯟꯗ ꯀꯣ ꯇꯍꯟꯕꯗꯣ ꯍꯥꯏꯗꯤ ꯃꯌꯦꯛ ꯁꯦꯡꯅ ꯇꯥꯗꯕꯤꯩ ꯇꯧꯕꯅꯦꯕ ꯑꯩ ꯑꯩꯉꯣꯟꯗꯁꯨ ꯌꯥꯝ ꯇꯧꯋꯦꯕ ꯑꯩꯅ ꯍꯥꯞꯄꯒꯤꯗ
ꯑꯩꯅꯦ ꯑꯦꯌꯥꯔꯄꯤꯤꯁ ꯑꯃ ꯀꯩꯅꯣꯗꯣ ꯕ꯭ꯂꯨꯇꯨꯠꯇ ꯇꯧꯔ ꯁꯝꯕꯤꯗꯣ ꯋꯦꯌꯔꯂꯦꯁꯇꯣ
ꯎꯝ ꯎꯝ ꯎꯝ ꯍꯇꯔꯣ ꯇꯜꯂꯦꯔꯣ
ꯍꯩꯇꯦ ꯍꯥꯏꯕ ꯍꯥꯏꯗꯤ ꯃꯣꯏꯗꯣ ꯑꯗꯨꯝ ꯈꯨꯝꯖꯤꯜꯂꯁꯨ ꯉꯥꯜꯂ ꯂꯩ ꯑꯩ ꯀꯩꯅꯣ ꯈꯪꯗꯦ
ꯀꯥꯏ ꯈꯨꯝꯖꯤꯜꯂꯁꯨ ꯉꯥꯟꯗꯦꯍꯦ ꯅꯪ ꯍꯥꯏꯖꯤꯜꯂꯦ ꯍꯦꯛꯇ
ꯉꯥꯂꯦ ꯈꯪꯉꯕ ꯑꯩ ꯇꯧꯕꯐꯝ ꯂꯥꯛꯐꯝ ꯈꯪꯗꯦ
ꯪ ꯅꯪꯅ ꯀꯩꯅꯝ ꯇꯧꯕꯩ ꯑꯣꯏꯔꯝꯃꯅꯤ ꯑꯗꯨꯗꯤ ꯈꯨꯝꯖꯤꯜꯂꯁꯨ ꯈꯨꯝꯖꯤꯜꯂꯁꯨ ꯉꯥꯟꯗꯤ ꯉꯥꯟꯗꯕꯅꯤ ꯑꯩꯒꯤ ꯑꯩ ꯁꯤꯖꯤꯟꯅꯔꯤꯁꯦ ꯉꯥꯟꯗꯦ ꯀꯩꯁꯨ
ꯅꯪ ꯅꯍꯥꯟꯅ ꯑꯦꯛꯖꯥꯝ ꯊꯥꯔꯣꯏꯗꯣ ꯌꯥꯝ ꯂꯨꯕ꯭ꯔꯣ ꯂꯥꯏꯕ꯭ꯔꯥ
ꯎꯝ ꯄꯥꯔꯗꯤ ꯂꯥꯏꯗ ꯕ꯭ꯂꯥꯞ ꯂꯥꯏꯅꯤꯌꯦ ꯑꯗꯣ ꯅꯍꯥꯟꯒꯤꯗꯣ ꯈ꯭ꯋꯥꯏ ꯑꯍꯥꯟꯕ ꯊꯥꯔꯨꯗꯗꯤ ꯈꯜꯂꯪꯗꯅꯕ ꯈꯔ ꯅꯨꯡꯉꯥꯏ ꯈ꯭ꯋꯥꯏ ꯑꯌꯥꯝꯕꯗꯤ ꯑꯩꯅ ꯀꯣꯏꯁꯟꯗꯨꯁꯨ ꯑ ꯈꯪꯗꯕꯤꯅꯤ ꯍꯥꯏꯕ ꯈ꯭ꯋꯥꯏ ꯑꯌꯥꯝꯕ ꯊꯥꯔꯨꯕꯗꯨꯗꯤ
ꯎꯝ
ꯑ ꯭ꯂꯥꯏꯅ ꯍꯥꯏ ꯣꯈꯔꯖꯤ ꯐꯔꯗꯅꯠꯇꯦ
ꯑꯅꯤꯔꯛ ꯊꯥꯕ꯭ꯔꯣ ꯄꯦꯄꯔ ꯋꯥꯟ ꯄꯦꯄꯔ ꯇꯨꯒ ꯍꯥꯏꯔꯒ
ꯎꯝ ꯅꯠꯇꯦ ꯄꯨꯂꯞ ꯊꯥꯏꯌꯦ ꯄꯨꯂꯞ ꯑꯗꯨꯝ ꯄꯦꯄꯔ ꯋꯥꯟ ꯇꯨꯗꯣ ꯑꯗꯨ ꯑꯗꯨꯝ ꯄꯨꯟ ꯊꯥꯜꯂꯦꯕ ꯍꯥꯏꯗꯤ ꯎꯝ ꯃꯇꯝ ꯄꯨꯡ ꯑꯍꯨꯝ ꯄꯤꯕꯗꯨꯗ ꯑꯩꯈꯣꯏꯅ ꯄꯦꯄꯔ ꯋꯥꯟ ꯍꯥꯟꯅ ꯇꯧꯒꯦꯁꯨ ꯌꯥꯔꯦ ꯄꯦꯄꯔ ꯇꯨ ꯍꯥꯟꯅ ꯇꯧ ꯒꯤꯆꯔ ꯑꯄꯥꯝ
ꯀꯝ ꯆ ꯇꯗ
ꯅꯪꯒꯤꯗꯤꯅꯦꯠ ꯊꯥꯔꯣꯏꯗ꯭ꯔꯣ
ꯀꯝꯄ꯭ꯌꯨꯇꯔꯗꯨ ꯊꯥꯕ꯭ꯔꯕ
ꯎꯝ ꯀꯝꯄ꯭ꯌꯨꯇꯔꯗ ꯊꯥꯗꯣꯏꯅꯤ ꯑꯩꯈꯣꯏꯅ ꯑꯃ ꯀꯨꯦ ꯊꯥꯕꯗꯣ
ꯑꯥ
ꯇꯃꯥꯏꯅꯤ ꯅꯠꯇꯤ ꯀꯃꯥꯏ ꯊꯥꯛꯦ
ꯅꯤꯇꯤ ꯀꯩꯅꯣꯗ ꯑꯣ ꯑꯦꯝ ꯑꯥꯔꯗ ꯊꯥꯏꯌꯦ
ꯍꯗ
ꯑꯣ ꯑꯦꯝ ꯑꯥꯔꯗ ꯍꯥꯏꯗꯤ ꯆꯦꯗ
ꯀꯗ
ꯎꯝ
ꯑꯩꯇꯤ ꯆꯦꯠꯇ ꯃꯥꯟꯕ ꯑ ꯍꯧꯖꯤꯛꯇꯤꯅ ꯑꯩꯈꯣꯏ ꯊꯥꯕꯗꯣ
ꯑ ꯀꯋꯦꯠꯀ ꯃꯥꯟꯅꯗꯣꯏꯕ
ꯑ ꯀꯦ ꯀꯦꯇꯇꯌꯦꯗꯅ ꯑꯗꯨꯒ ꯅꯦꯅ ꯅꯦꯒꯦꯇꯤꯞ ꯃꯥꯔꯀꯤꯡ ꯂꯩꯇꯦ ꯑꯗꯨꯗꯨꯒ ꯄꯨꯡꯁꯨ ꯑꯍꯨꯝ ꯑꯣꯏꯔ ꯑꯣꯏꯔꯦ ꯑꯗꯨꯗꯨꯒ ꯀꯣꯏꯁꯟ ꯑꯃꯃꯝꯗ ꯃꯥꯔꯛ ꯑꯅꯤ ꯑꯅꯤ ꯀꯦꯔꯤ ꯇꯧꯋꯦꯕꯀꯣ ꯀꯣꯏꯁꯟꯁꯦ ꯌꯥꯝ ꯌꯥꯝ ꯊꯩꯅꯦꯕ ꯑꯗꯨꯗ ꯅꯪꯅ ꯅꯪꯅ ꯀꯩꯅꯣ ꯍꯥꯟꯅ ꯄꯦꯄꯔ ꯋꯥꯟ ꯍꯥꯟꯅ ꯇꯧꯗꯁꯨ ꯌꯥꯔꯦ ꯄꯦꯄꯔ ꯇꯨ ꯟꯗꯣꯁꯣꯏꯅ ꯑꯗꯨꯗꯒꯤ ꯄꯦꯄꯔ ꯋꯥꯟꯗꯣ ꯑ ꯍꯥꯟꯅ ꯈꯔ ꯇꯧꯔꯝꯃꯒ ꯄꯦꯄꯔ ꯇꯨꯗꯣ ꯇꯧꯔꯨꯒꯦ ꯌꯥꯔꯦ ꯇꯧꯒꯦ ꯁꯤꯁꯦ ꯍꯣꯔꯣꯏꯅ ꯀꯣꯟꯅ ꯈꯜꯂꯒꯦ ꯀꯥꯏꯅ ꯍꯥꯏꯔꯒ ꯈꯜꯂꯝꯕꯁꯨ ꯌꯥꯔꯦꯕꯀꯣ
ꯎꯝ
ꯑꯗꯨꯒꯨꯝꯕꯗꯨ ꯌꯥꯏꯑꯕ ꯑꯗꯨꯒꯅꯦ ꯑꯩꯈꯣꯏꯅꯒ ꯑꯇꯣꯞꯄ ꯎꯝ ꯑꯦꯁ ꯑꯦꯁ ꯁꯤꯒꯤ ꯑꯦꯛꯖꯥꯝꯒ ꯊꯥꯕꯗꯣ
ꯑ
ꯑꯗꯨꯗꯗꯤ ꯑꯗꯨꯃꯥꯏꯅ ꯑꯗꯨꯒꯨꯝꯕ ꯑꯗꯨꯃꯥꯏꯅ ꯊꯥꯕꯗꯗꯤ ꯑꯃ ꯍꯥꯏꯗꯤ ꯀꯩꯅꯣ ꯑꯗꯨꯃꯥꯏꯅꯗꯤ ꯄꯦꯄꯔ ꯋꯥꯟ ꯍꯥꯟꯅ ꯊꯥꯒꯦ ꯄꯦꯄꯔ ꯇꯨ ꯍꯥꯟꯅ ꯊꯥꯒꯦꯗꯣ ꯌꯥꯗꯦꯕ ꯃꯣꯏꯗꯤ ꯁꯦꯛꯁꯟ ꯁꯁꯟ ꯈꯟꯗꯣꯛꯑꯒ ꯑꯗꯨꯒꯤ ꯃꯤꯅꯤꯠꯇꯨꯗ ꯃꯣꯏꯅ ꯍꯥꯟ ꯄꯦꯄꯔ ꯋꯥꯟ ꯄꯤꯇꯔꯅꯤ ꯑꯗꯨꯒꯤ ꯅꯨꯃꯤꯠꯇꯨꯗ ꯑꯗꯨꯗꯣ ꯅꯪ ꯍꯧꯔꯒ ꯌꯥꯔꯦ ꯑꯗꯨꯒ ꯃꯊꯪꯗ ꯑꯃꯨꯛ ꯏꯪꯂꯤꯁꯁꯨ ꯇꯤꯛꯀꯦꯠ ꯄꯤꯔꯛꯑꯅꯤ ꯑꯗꯨꯅ ꯃꯇꯝ ꯂꯦꯝꯃꯦ ꯀꯥꯏꯅ ꯑꯃꯗꯨꯗ ꯇꯧꯕꯤ ꯀꯌꯥꯗ
ꯑꯩꯁꯨ ꯑꯗꯨꯗꯣ ꯑꯝꯛꯇꯪꯗꯤ ꯊꯥꯅꯤꯡꯕꯅꯦ ꯑꯗꯣ ꯂꯥꯏꯔꯤꯛ ꯄꯥꯗꯦ ꯍꯥꯏꯔ ꯆꯠꯄꯗꯣ ꯃꯗ꯭ꯔꯕ ꯀꯂꯕ ꯄꯥꯗ꯭ꯔꯗꯤ ꯆꯠꯅꯤꯡꯗꯦꯕ
ꯑꯩꯈꯣꯏꯁꯨ ꯄꯥꯗꯕꯤ ꯆꯠꯂꯤꯅꯤ ꯆꯠꯂ ꯍꯟꯗꯛ ꯆꯠꯇꯣꯃꯤꯅꯤ ꯍꯟꯗꯛ ꯁꯝ ꯊꯥꯖꯤꯟꯈ꯭ꯔꯤꯕꯃꯤꯅꯦ ꯆꯠꯇꯣꯔꯤꯕꯅꯤ ꯃꯃꯥꯡꯨ ꯊꯥꯖꯤꯜꯂꯒ ꯆꯦ
ꯑꯩꯁꯨ ꯃꯃꯥꯡꯗ ꯑꯃꯨꯔꯛꯈꯛ ꯊꯥꯖꯤꯜꯂꯦ ꯑꯗꯨ ꯆꯠꯄꯤꯗꯦ
ꯃꯃꯥꯡꯗ ꯑꯩꯅ ꯑꯩꯅ ꯊꯥꯖꯤꯜꯂꯛꯑꯒ ꯈꯀꯗꯗꯨꯅ ꯑꯩꯈꯣꯏꯒꯥꯔꯤ ꯌꯦꯟꯕꯗꯣ ꯌꯥꯝ ꯐꯔꯛ ꯇꯥ
ꯑꯩꯁꯨ ꯑꯝꯛꯇꯪꯗꯤ ꯀꯃꯥꯏꯅ ꯊꯥꯏ ꯌꯦꯡꯅꯕ ꯑꯝꯇꯪꯗꯤ ꯊꯥꯅꯤꯡꯏꯤ
ꯑꯗꯣ ꯍꯟꯗꯛ ꯑꯃ ꯖꯦꯜꯒꯤꯗꯤ ꯂꯥꯁꯖꯠ ꯍꯦꯡꯗꯣꯛꯈ꯭ꯔ ꯑꯃ ꯇꯧꯕꯅꯦꯕꯀꯣ
ꯎꯝ
ꯑꯗꯨ ꯅꯠꯇꯕ ꯑꯇꯣꯞꯄ ꯀꯧꯔꯛꯀꯅꯤ ꯑꯗꯨꯗ ꯑꯣꯏꯅ ꯀꯩꯅꯣ ꯇꯧ ꯆꯠꯀꯦ ꯑꯗꯨꯗ ꯑꯣꯏꯅ ꯊꯥꯔꯦ ꯊꯥꯔ ꯑꯃ ꯀꯩꯅꯣꯒꯤ ꯁꯦ ꯁꯦꯜꯂꯥ ꯁꯁꯦꯜ ꯁꯦꯠꯁꯦ ꯀꯧꯕ꯭ꯔꯕ
ꯀꯩꯅꯣꯗ ꯑꯝꯇ ꯂꯩꯇꯕ꯭ꯔꯥ ꯍꯥꯏꯗꯤ ꯑꯣꯛꯇꯣꯕꯔ ꯅꯕꯦꯝꯕꯔ ꯗꯤꯁꯦꯝꯕꯔꯗ ꯑꯗꯤꯟ ꯇ
ꯍꯥꯏꯁꯤꯦꯕꯦꯝꯃꯥ ꯃꯣꯏ ꯐꯣꯝꯗꯤꯅꯦ ꯀꯨꯏꯅ ꯊꯥꯖꯤꯜꯈꯂꯒ ꯆꯠꯅꯕ ꯊꯦꯡ ꯊꯦꯡꯅ ꯂꯥꯛꯄꯅꯦ ꯍꯥꯏꯕꯗꯤ ꯃꯇꯝ ꯁꯥꯡ ꯁꯥꯡ ꯆꯪꯕꯅꯦ ꯍꯥꯏꯕ ꯁꯦꯟꯇ꯭ꯔꯦꯜꯒꯤ ꯑꯣꯏꯕꯅꯤꯅ ꯑꯗꯨꯅ ꯅꯪ ꯑꯥꯏꯔꯟ ꯂꯩꯇ꯭ꯔꯣ
ꯑꯩꯒꯤ ꯔꯨꯝꯃꯦꯠꯀꯤ ꯂꯩꯌꯦ ꯀꯗꯧꯒꯦ
ꯑꯩ ꯐꯨꯔꯤ ꯑꯃ ꯑꯥꯏꯅ ꯂꯧꯅꯤꯡꯕꯦ
ꯂꯩꯏꯌꯦ
ꯑꯩꯁꯨ ꯅꯣꯏ ꯍꯣꯁꯇꯦꯜꯗ ꯂꯥꯛꯑꯒ ꯆꯥꯀꯤ ꯄ꯭ꯔꯣꯒꯥ꯭ꯔꯥꯝꯒꯤ ꯂꯤꯟ ꯂꯩ
ꯍ ꯌꯥꯝ ꯇꯜꯂꯤ ꯑꯣ ꯌꯥꯝ ꯇꯜꯂꯤ
ꯑꯩꯗꯣ ꯐꯥꯎꯒꯃ
ꯁꯨꯗꯟ ꯇ ꯗꯦ
ꯃꯅꯦꯁꯇꯅꯉꯅꯣ
ꯂꯥꯏꯔꯤꯛꯇ ꯄꯥꯎ ꯀꯥꯏ ꯇꯧꯁꯜꯂꯛꯏꯗꯣ ꯀꯩꯅꯣ ꯑꯩꯉꯣꯟꯗ ꯑꯔꯕꯇꯖꯗ
ꯅꯪ ꯍꯧꯖꯤꯛꯁꯦ ꯀ꯭ꯂꯥꯁ ꯆꯠꯇꯦꯀꯣ
ꯆꯊꯦ ꯦꯀꯦꯁꯟꯅꯦ
ꯀꯦꯁ ꯗꯦꯔ ꯀꯌꯥꯗꯣ ꯑꯩꯗꯣ
ꯗꯦꯠ ꯐꯥꯥꯁ
ꯑꯦ ꯌꯥꯝ ꯁꯥꯡ ꯄꯗ꯭ꯔꯣ ꯑꯗꯨꯗꯤ
ꯅꯨ ꯀꯨꯟ
ꯑꯥ ꯑꯗꯨꯗꯤ ꯌꯥꯝ ꯁꯪ ꯄꯤ ꯑꯩꯗꯤ ꯗꯦꯠ ꯊꯥꯔꯇꯤꯗ ꯂꯣꯏꯔꯥ ꯀꯥꯏꯅ ꯈꯜꯂꯤꯅꯤ
ꯎꯝ ꯑꯩ ꯌꯨꯝꯒ ꯆꯠꯄ ꯅꯠꯇꯦ ꯍꯧꯖꯤꯛ
ꯀꯔꯤꯔ ꯌꯨꯝꯗꯝꯇ ꯗꯥꯏꯅꯦ ꯌꯥꯝ ꯀ꯭ꯂꯥꯁ ꯌꯦꯡꯉꯩꯗꯗꯤ ꯁꯇꯔꯗꯦ ꯁꯟꯗꯦꯗ
ꯆꯠꯅꯤꯡꯉꯤꯕꯅꯤꯀꯣ ꯆꯠꯅꯤꯡꯉꯤꯕꯅꯦ ꯑꯉꯥꯡ ꯇꯨꯏꯁꯟ ꯇꯧꯕꯩ ꯑꯩ ꯆꯠ ꯐꯪꯗ꯭ꯔꯕꯅꯦ
ꯅꯪꯗꯤ ꯃꯌꯥꯝ ꯆꯠꯅꯤꯡꯉꯤꯗꯣ ꯀꯔꯤꯒꯤꯅꯣ
ꯅꯨꯡꯉꯥꯏ ꯌꯨꯝꯗꯅ ꯍꯥꯎꯋꯦ
ꯑꯗꯨꯕꯨꯗꯤ ꯍꯥꯎ ꯇꯕꯅꯤ ꯆꯥꯛ ꯌꯦꯟꯖꯥꯡꯗꯨꯒꯤꯗꯤ ꯑꯗꯨ ꯁꯤꯜꯂꯦꯕ ꯑꯗꯨꯣ
ꯍꯥꯎ ꯎꯗꯣ ꯆꯥꯅꯤꯡꯦ
ꯑꯗꯣ ꯍꯥꯎ ꯍꯥꯎꯔꯒ ꯍꯥꯎꯅꯕ ꯁꯦꯝꯃꯒ ꯁꯥꯔꯒ ꯆꯥꯎꯗꯅ
ꯑꯩꯈꯣꯏ ꯁꯤ ꯀꯩꯝ ꯂꯩꯇꯦ ꯑꯆꯥ ꯀꯩꯀꯥꯕꯨꯗꯤ ꯁꯦꯝꯃꯦ ꯑꯗꯨꯏꯁꯨ ꯍꯥꯎꯇꯕꯤꯅ ꯊꯣꯡꯕ ꯅꯨꯃꯤꯠ ꯇꯥꯔꯗꯤ ꯂꯣꯏꯔꯦ ꯑꯗꯨꯝ
ꯉꯥꯔꯤꯒꯨꯝꯕ ꯕꯨꯖꯤꯌꯥꯒꯨꯝꯕ ꯂꯩꯁꯤꯜꯂ ꯁꯤꯡꯖꯨꯒꯨꯝꯕ ꯆ
ꯆꯥꯈꯤꯕꯅꯦ ꯉꯔꯥꯡ ꯅꯨꯡꯗꯥꯡꯗꯁꯨ ꯑꯗꯨꯑꯣꯏꯁꯨ ꯑꯩ ꯄꯦꯟꯗꯤꯦ ꯌꯦꯟ ꯊꯣꯡꯕꯗꯣ ꯃꯇꯨꯝ ꯃꯇꯨꯝ ꯆꯥꯅꯤꯡꯉꯤ
ꯑꯩꯈꯣꯏꯗꯤ ꯉꯔꯥꯡꯗꯤ ꯆꯥꯏ
ꯈꯪꯒꯦ ꯌꯥꯔꯦ ꯀꯅꯥ ꯁꯣꯕꯕ
ꯃꯣꯏ ꯃꯣꯏ ꯃꯤ ꯊꯣꯡꯕ ꯅꯦꯛꯄꯒꯤ ꯃꯤꯗꯨꯅ ꯊꯣꯡꯕꯅꯤ
ꯑꯩ ꯈꯪꯗꯦ ꯈꯪꯕ ꯃꯥꯜꯂꯦ
ꯑꯁꯤꯒꯤ ꯀꯦꯟꯇꯤꯟꯒꯤ ꯀꯦꯟꯇꯤꯟꯒꯤ ꯃꯤꯅ ꯊꯣꯡꯉꯦ ꯍꯥꯏꯌꯦꯦ
ꯀꯦꯟꯇꯤꯟꯒꯤ ꯃꯤ ꯅꯥꯛꯑꯦ ꯈꯪꯗꯦ ꯑꯩꯉꯣꯟꯗꯗꯤ ꯀꯅꯥꯅꯣ ꯀꯩ ꯗꯤꯄꯥꯔꯠꯃꯦꯟꯒꯤ ꯃꯤ ꯑꯃꯅ ꯊꯣꯡꯅꯤ ꯍꯥꯏꯔꯒꯨꯝ ꯇꯧꯕꯅꯣ
ꯎꯝ ꯑꯗꯨꯗꯣ ꯃꯣꯏ ꯕꯥꯃꯣꯟ ꯅꯦꯛꯑꯒ ꯊꯣꯡꯕꯗꯨꯕ ꯃꯃꯣꯟꯗꯣ ꯂꯥꯛꯑꯣ ꯌꯥꯗ꯭ꯔꯦ ꯍꯥꯏꯌꯦ ꯑꯗꯨꯗꯨꯅ
ꯌꯥꯝ ꯅꯩꯗ꯭ꯔꯣ ꯕꯥꯃꯣꯟ ꯂꯥꯛꯑꯣ ꯌꯥꯗꯦ ꯍꯥꯏꯁꯤꯅꯦ
ꯎꯝ ꯑꯗꯨꯗꯨꯒꯤ ꯃꯣꯏ ꯁꯣꯝꯗ ꯀꯩꯅꯣ ꯍꯥꯏꯗꯤ ꯌꯨꯝꯆꯥꯛꯇꯣ ꯑꯃ ꯍꯥꯏꯅꯕꯤꯗꯣ ꯍꯥꯏꯅꯅ ꯐꯦ ꯀꯥꯎꯒꯤꯗꯣ ꯑꯗꯨꯃꯥꯏꯅ ꯇꯧꯔ ꯇꯧ ꯑꯁ ꯑꯩ ꯉꯥꯡꯗꯤ ꯊꯕꯤꯗ ꯆꯥꯔꯤꯉꯩꯗ
ꯅꯣꯏꯒꯤ ꯅꯣꯏ ꯐꯦꯕ ꯀꯔꯝ ꯀꯥꯟ ꯇꯧꯗꯣꯏꯅꯣ ꯑꯩ ꯁꯥꯔꯤ ꯌꯥꯝ ꯁꯦꯅꯤꯡꯉꯦ
ꯏꯁꯤꯅꯪ ꯁꯥꯏꯁꯦ ꯁꯥꯏꯅ ꯑꯩꯈꯣꯏ ꯐꯤꯌꯥꯔꯦꯜꯁꯦ ꯋꯥꯠꯈꯤꯅꯤ ꯑꯩꯈꯣꯏꯗꯤ ꯃꯣꯏ ꯐꯥꯔ ꯏꯌꯥꯔ ꯑꯃ ꯃꯊꯪ ꯀꯥꯡꯕꯨ ꯆꯪꯉꯛꯑꯀꯥꯟꯗꯅꯦ ꯍꯣꯏ ꯇꯧꯗꯣꯏꯁꯦ
ꯑꯩ ꯁꯥꯔꯤ ꯌꯥꯝ ꯁꯦꯅꯤꯡꯉꯦ ꯁꯥꯔꯤ ꯃꯇꯦꯛ ꯆꯠꯀꯦ ꯇꯧꯅꯦꯔꯤ ꯃꯄꯥꯟ ꯅꯥꯏꯕꯒ ꯁꯦ ꯗ ꯍꯣꯏꯅꯗꯕꯍ ꯍꯪꯗ ꯁꯤꯁꯤ ꯀꯩꯗꯧꯔꯒꯦ ꯑꯩ ꯄꯥꯒꯔ ꯇꯥꯃꯤꯟꯅꯔꯒꯦ
ꯑꯦ
ꯑꯩꯈꯣꯏꯒꯤ ꯐ꯭ꯔꯦꯁꯔꯁꯨꯅꯦ
ꯁꯥꯔꯤ ꯃꯇꯦꯛ ꯁꯥꯔꯤ ꯃꯇꯦꯛꯄꯨ ꯅꯪ ꯀꯩꯗ ꯁꯦꯝꯅꯤꯡꯉꯤꯅꯣ
ꯐꯪꯗꯕꯒꯤ
ꯂꯣꯏꯔꯦ
ꯐꯪꯗꯤꯌꯦ ꯑꯝꯇ ꯁꯦꯠ ꯐꯪꯗꯌꯦ
ꯎꯝ ꯊꯑꯣꯏꯅ ꯍꯣꯏ ꯍꯣꯏ ꯂꯣꯏ ꯍꯥꯏꯔꯛꯀꯦꯔ ꯁꯦꯠꯂꯣ ꯌꯥꯗ꯭ꯔꯣ ꯑꯗꯨꯗꯤ
ꯍꯟꯗꯛꯀꯤꯗꯨꯁꯨ ꯃꯣꯏ ꯐꯖꯍꯟꯅꯕꯅꯦꯅ ꯑꯩꯈꯣꯏꯗꯣ ꯐꯅꯛꯇꯪ ꯆꯝꯅ ꯁꯦꯠꯄꯒꯤꯀꯣ
ꯎꯝ
ꯑꯗꯨꯒ ꯑꯩ ꯁꯦꯠꯅꯤꯡꯉꯕ ꯌꯥꯝ ꯃꯤꯒꯤ ꯃꯤꯒꯤꯗꯅ ꯑꯩ ꯑꯩ ꯁꯥꯔꯨꯒꯦ ꯃꯤꯅꯗꯤ ꯑꯩ ꯈꯪꯕ ꯅꯠꯇꯦ
ꯅꯈꯣꯏꯗꯤ ꯁꯥꯔꯤꯁꯤ ꯁꯦꯜꯂꯣꯏ
ꯅꯣꯏ ꯀꯩꯁꯦ ꯅꯣꯏ ꯅꯣꯏ ꯁꯥꯔꯤ ꯐꯨꯜ ꯁꯦꯠꯇꯣꯏ ꯅꯠꯇ꯭ꯔꯣ ꯅꯣꯏ ꯀꯥꯡꯕꯨꯗꯤ
ꯁꯦꯜꯂꯣꯏ ꯁꯔꯤꯕꯨꯨ ꯁꯦꯜꯂꯣꯏ
ꯄꯦ ꯇꯧꯔꯒꯦ ꯑꯃꯨꯛ ꯀꯩ ꯑꯃꯨꯛ ꯍꯥꯏꯅꯔꯒꯦ
ꯃꯤ ꯃꯤ ꯃꯤ ꯑꯄꯥꯝ ꯑꯄꯥꯝ ꯁꯠꯅꯛꯑꯅꯤ ꯈꯔꯅ ꯃꯩꯇꯩ ꯁꯦꯠꯂꯛꯑꯅꯤ ꯃꯩꯇꯩ ꯗ꯭ꯔꯦꯁꯁꯤꯡ ꯁꯦꯠꯂꯛꯑꯅꯤ ꯈꯔ ꯑꯃꯅ ꯃꯣꯏ ꯃꯣꯏ ꯑꯄꯥꯝꯕ ꯊꯣꯛꯅꯔꯛ ꯑꯅꯤꯕ ꯑꯗꯣ ꯀꯩꯅꯣꯒ ꯑꯩꯒꯗꯤ ꯑꯇꯣꯞꯄ ꯑꯃ ꯁꯦꯠꯆꯦꯅ ꯀꯥꯏꯅꯕ
ꯍꯣꯏ
ꯑꯩꯈꯔ ꯑꯅꯧꯕ ꯑꯃ ꯃꯩꯇꯩ ꯗ꯭ꯔꯦꯁ ꯃꯩꯇꯩ ꯗ꯭ꯔꯦ ꯁꯦꯠꯃꯟꯗꯅ ꯁꯦꯠꯅꯤꯡꯗ꯭ꯔꯦ ꯍꯥꯏꯕ
ꯗꯅ ꯁꯦꯠꯅꯤꯡꯗ꯭ꯔꯦ ꯀꯥꯏꯅꯗ ꯑꯩꯈꯣꯏ ꯁꯦꯠ ꯐꯪꯗ꯭ꯔꯤꯅꯦ ꯑꯗꯨꯕꯨ ꯁꯔꯤꯐꯨꯜ ꯃꯇꯦꯛ ꯀꯩꯀꯥꯗꯣ ꯁꯦꯠ ꯐꯪꯖꯗ꯭ꯔꯤ
ꯅꯪ ꯁꯦꯠꯆ ꯅꯪ ꯁꯦꯠꯆꯗ꯭ꯔꯒ ꯑꯩꯈꯣꯏꯗꯤ ꯃꯃꯥ ꯑꯩꯈꯣꯏꯅ ꯁꯤꯟꯕꯩꯗꯨꯗ ꯑꯩꯈꯣꯏ ꯁꯥꯔꯤꯐꯨꯜ ꯁꯦꯜꯂꯤ
ꯑꯩ ꯃꯇꯦꯛꯇꯨ ꯌꯥꯝ ꯁꯦꯠꯅꯤꯡꯉꯦ ꯊꯥꯕꯜ ꯆꯣꯡꯕꯗꯐꯧ ꯃꯇꯦꯛꯇꯨ ꯁꯦꯠꯆꯗꯦ ꯑꯩ
ꯃꯥꯡꯗ ꯑꯣꯏꯅ ꯊꯥꯗꯔ ꯇꯣꯛꯄ ꯑꯩꯅ ꯐꯤꯗꯣ
ꯍ ꯑꯩꯅ ꯊꯥꯕꯜ ꯆꯣꯡꯕꯗꯨꯁꯨ ꯁꯦꯠꯇꯦ ꯑꯩꯉꯣꯟꯗ ꯁꯥ ꯃꯇꯤꯦꯛ ꯁꯦꯠꯅꯤꯡꯉꯤ ꯑꯗꯨꯁꯨ ꯎꯅꯗꯕ
ꯃꯇꯦꯛꯇꯨ ꯁꯦꯠ ꯐꯪꯍꯧꯗ꯭ꯔꯕ ꯑꯩ ꯁꯦꯠꯅꯤꯡꯉꯦ ꯈꯪꯉꯕ ꯑꯗꯨꯒꯅꯦ ꯑꯩ ꯁꯤꯗ ꯂꯩꯃꯤꯟꯅꯕ ꯏꯃꯥꯟꯅꯕꯤꯒꯤ ꯀꯩꯅꯣꯗꯣ ꯃꯩꯈꯦꯠ ꯃꯆꯨ ꯑꯣꯏ ꯇꯧꯕꯗꯣ
ꯃꯆꯤ ꯃꯆꯨ ꯇꯧꯕ
ꯈꯔ ꯔꯦꯠꯇ ꯗꯥꯛꯛ ꯑꯣꯏꯁꯟꯕꯗꯣ ꯑ ꯃꯥꯒꯤ ꯂꯩꯌꯦꯕꯀꯣ ꯅꯍꯥꯟ ꯑꯩꯅ ꯁꯦꯠꯆꯟꯕ ꯀꯌꯥꯝ ꯄꯛꯏ ꯈꯪꯕ꯭ꯔꯥ ꯑꯩꯉꯣꯟꯗ
ꯅꯪ ꯉꯧꯕ ꯅꯪꯗꯤ ꯉꯧꯕ ꯅꯪꯗꯤ ꯉꯧꯕꯅꯤꯅ ꯄꯛꯀꯅꯤꯌꯦ ꯑꯗꯨꯝ ꯀꯂꯔ ꯑꯃꯨꯜꯂꯁꯨ ꯑꯃ ꯁꯜꯂꯁꯨ ꯅꯪꯉꯣꯟꯗꯒꯤ ꯅꯪꯗꯤ ꯉꯧꯕ ꯍꯥꯏꯗꯤ
ꯍꯧꯧꯗ꯭ꯔꯦ ꯅꯪ ꯑꯩ ꯈꯨꯗꯥꯡꯁꯨ ꯎꯗ꯭ꯔꯤꯕ
ꯌꯥꯔꯦ ꯕꯦꯝꯃ ꯉꯔꯥꯡ ꯆꯠꯂꯨꯕꯒꯤꯅꯦ ꯒꯥꯔꯤ ꯁꯤꯕꯩ ꯒꯥꯔꯤꯒꯤ ꯃꯔꯝꯁꯦ ꯈꯛꯇꯪ ꯉꯧꯔꯒ ꯂꯩ ꯀꯣ ꯉꯅꯥꯥꯡ ꯅꯨꯡꯁꯥꯖꯂꯨꯕꯒꯦ
ꯌꯥꯝ ꯆꯠꯂꯣ ꯅꯣꯏ ꯄꯥꯔꯇꯤ ꯌꯥꯝ ꯆꯠꯂꯣ ꯍꯧꯅ ꯍꯧꯅꯗꯅ
ꯆꯠꯈꯤꯅꯤꯌꯦ ꯋꯥꯂꯤ ꯐ ꯆꯠ
ꯍꯪꯉꯦ ꯌꯥꯔꯦ
ꯑꯗꯨꯗ ꯑꯩ ꯊꯝꯃꯒꯦ
ꯍꯣꯏ
ꯊꯃꯦꯒ
ꯑ